ꯍ ꯇꯗꯤ ꯇꯨꯝꯔꯤꯕ꯭ꯔꯣ ꯇꯥ
ꯇꯨꯝꯗ꯭ꯔꯤꯗ
ꯑꯣ
ꯀꯩꯅꯣ ꯍꯧꯖꯤꯛ ꯀꯩꯅꯣ ꯌꯦꯡꯉꯒ ꯑꯃꯨꯛ ꯂꯩꯌꯦꯦ ꯀꯩ
ꯑꯣ ꯍꯀ ꯆꯥꯛꯇꯤ ꯆꯥꯛ ꯆꯥꯔꯕꯣꯏ ꯏꯇꯥꯎꯁ
ꯆꯥꯛꯆꯥꯗ꯭ꯔꯕꯩ
ꯑꯣ ꯊꯦꯡꯉꯦ
ꯍꯣꯏ ꯊꯦꯡꯉꯦ
ꯎꯝ
ꯊꯣꯡꯕꯗꯣ ꯇꯟꯕ
ꯑꯩꯈꯣꯏ ꯅꯨꯄꯥ ꯍꯣꯏ ꯅꯪ ꯏꯊꯟꯗꯅ ꯂꯥꯏꯗꯣ ꯏꯗ
ꯑꯥ ꯊꯅꯤ ꯇꯟꯅꯦ
ꯑꯣ ꯏꯊꯗ ꯑꯗꯨꯝ ꯂꯩꯕꯁꯦ ꯑꯗꯨꯝ ꯇꯧꯕꯅꯤꯗ
ꯑꯣꯏ
ꯑꯣ
ꯅꯪꯗꯤ ꯀꯃꯥꯏꯅ ꯇꯧꯔꯦ
ꯑꯩꯈꯣꯏꯁꯦ ꯑꯗꯨꯝ ꯅꯩꯕꯤꯗ
ꯑ
ꯀꯔꯤ ꯍꯧꯖꯤꯛꯁꯦ ꯊꯕꯛ ꯆꯠꯂꯒ ꯑꯗꯨꯝ ꯍꯜꯂꯛꯇ꯭ꯔꯒ ꯑꯗꯨꯝ ꯑꯩꯈꯣꯏꯗꯤ ꯏꯕꯥꯅꯤ ꯑꯦ ꯑꯩꯒꯤ ꯐ꯭ꯔꯦꯟ ꯂꯩꯕꯒꯤꯀꯣ ꯑꯗꯨꯝ ꯆꯥꯛ ꯀꯔꯤꯁꯨ ꯊꯣꯡꯒꯦ ꯑꯗꯨ
ꯑꯥ
ꯑꯩ ꯅꯨꯡꯉꯥ ꯑꯗꯨꯃꯥꯏ
ꯐꯩꯌꯦꯅꯦ ꯑꯗꯨꯗꯤ
ꯑꯩꯒꯤ ꯐ꯭ꯔꯦꯟꯁꯤꯡꯅ ꯊꯣꯡꯕꯤꯕ
ꯑꯣ ꯍꯣꯏ ꯃꯔꯛ ꯃꯔꯛꯇ ꯑꯗꯨꯃꯥꯏꯅ ꯇꯧꯕꯗꯣ ꯅꯨꯡꯉꯥꯏꯕꯅꯦꯍ
ꯍꯣꯏ ꯅꯊꯟꯗ ꯂꯩꯔꯗꯤ ꯅꯪ ꯆꯥꯛ ꯐꯖꯅ ꯆꯥꯒꯔꯣꯏꯀꯣ ꯑꯗꯨꯗꯤ
ꯁꯨꯝ ꯆꯥꯛꯇꯕꯣ ꯐꯖꯅ ꯆꯥꯗ꯭ꯔꯦ ꯃꯔꯛ ꯃꯔꯛꯇꯕꯨꯗꯤ ꯆꯥꯏ ꯌꯥꯝ ꯍꯥꯎꯅ ꯊꯣꯡꯉꯁꯨ ꯌꯥꯝ ꯍꯥꯎꯅ ꯊꯣꯡꯉꯁꯨ ꯏꯊꯟꯗ ꯆꯥꯕꯅꯤꯅꯀꯣ ꯀꯌꯥ ꯆꯥꯅꯤꯡꯗꯦꯕ ꯎꯝ ꯅꯪ ꯑꯗꯨꯗꯣ ꯀꯩ ꯃꯨꯚꯤꯁꯒꯨꯝꯕ ꯀꯩ ꯀꯩꯅꯣ ꯑꯗꯨꯒꯨꯝꯕ ꯑꯦꯞꯁ ꯄꯥꯏꯕ꯭ꯔꯥ
ꯒꯣꯜ ꯌꯦꯡꯕ ꯑꯦꯐ꯭ꯔꯥ
ꯅꯠꯇꯦ ꯕꯣ ꯌꯦꯡꯕ ꯅꯠꯇꯦ ꯃꯨꯚꯤꯁꯒꯨꯝꯕ ꯌꯦꯡꯕ ꯑꯦꯞꯁ
ꯎꯃ ꯑꯦꯐꯅꯦ ꯄꯥꯏꯗꯅ
ꯑ ꯑꯩꯁꯨ ꯍꯥꯟꯅ ꯄꯥꯏꯔꯝꯕꯅꯦ ꯑꯗꯨꯗ ꯀꯩꯅꯣ ꯇꯧꯕ ꯀꯩ ꯍꯥꯏꯒꯗ꯭ꯔꯥ ꯑꯩꯅ ꯄꯥꯏꯕ ꯑꯦꯞꯁꯇ ꯃꯨꯚꯤ ꯌꯥꯝ ꯐꯖꯕ ꯀꯩꯅꯣ ꯑꯞꯂꯣꯗ ꯇꯧꯔꯦꯕ
ꯑꯩꯈꯣꯏ ꯑꯩꯉꯣꯟꯗꯁꯨ ꯁꯦꯟ ꯇꯧꯕꯤꯌꯨ
ꯄꯦꯃꯦꯟ ꯇꯧꯔꯒ ꯄꯥꯏꯕꯅꯦ
ꯑꯣ ꯄꯦꯃꯦꯟ ꯀꯌꯥ ꯀꯌꯥ
ꯑꯥ ꯑꯣ ꯊꯥ ꯑꯃꯗ ꯆꯥꯝꯃꯒ ꯌꯥꯡꯈꯩ ꯍꯥꯏꯇꯥꯥꯔꯦ ꯄ꯭ꯂꯦꯠꯐꯣꯝꯒꯤ ꯀꯩꯅꯣꯒ ꯃ ꯂꯣꯡꯕꯤ ꯑ ꯐ꯭ꯔꯤꯒꯤ ꯐ꯭ꯔꯤꯒꯤꯁꯨ ꯌꯥꯝ ꯂꯩꯕꯅꯤꯅ ꯐ꯭ꯔꯤꯒꯤ ꯂꯤꯡꯁꯨ ꯌꯥꯝ ꯂꯩꯕꯅꯤꯗ ꯑꯗꯨꯗꯣ ꯃꯔꯛ ꯃꯔꯛꯇ ꯐꯪꯗꯕꯁꯤꯡꯗꯣ ꯑꯗꯨꯗꯣ ꯆꯪꯉꯒ ꯗꯥꯎꯟꯂꯣꯠ ꯇꯧꯔꯒ ꯑꯗꯨꯝ ꯌꯦꯡꯉꯦꯕ ꯎꯝ
ꯑꯗꯨꯗꯤ ꯐꯥꯏꯅꯤ ꯀꯣꯔꯅꯁꯕꯨ ꯃꯤꯔꯕꯁꯦ
ꯑꯥ
ꯐꯖ ꯐꯖꯕ ꯑꯍꯥꯟꯕꯁꯨ ꯌꯦꯡꯉꯥꯏ ꯐꯪꯒꯅꯤ
ꯐꯥꯡꯃꯅꯤ ꯐꯥꯡꯤ
ꯎꯝ ꯍꯟꯗꯛꯀꯥꯟꯁꯦ ꯌꯥꯝꯅꯃꯛ ꯀꯔꯤꯅꯣ ꯇꯅꯤꯈꯣꯏꯗ ꯑꯩꯈꯣꯏ ꯍꯒꯤ ꯄꯈꯥꯟ ꯑꯩꯈꯣꯏ ꯅꯨꯄꯥꯁꯤꯡꯒꯤ ꯑꯣ ꯑꯗꯨꯝ ꯆꯕꯁꯨ ꯂꯩꯕ ꯌꯥꯗꯦ ꯑꯗꯨꯝ ꯍꯣꯠꯅꯔꯁꯨ ꯌꯥꯗꯦ ꯑꯩꯈꯣꯏ ꯄꯥꯈꯪꯁꯤꯡꯁꯦ ꯑꯩꯈꯣꯏꯅ ꯁꯨꯝ ꯐ꯭ꯔꯤꯗ ꯂꯥꯛꯏꯕꯁꯦ ꯑꯩꯈꯣꯏ ꯏꯃꯥ ꯏꯄꯥ ꯀꯌꯥꯗ ꯑꯗꯨ ꯑꯗꯨꯝ ꯊ ꯁꯁꯨ ꯑ ꯏꯃꯥ ꯏꯄꯥꯁꯤꯡꯁꯨ ꯌꯥꯅꯩ ꯑꯩꯈꯣꯏ ꯅꯨꯄꯥꯁꯤꯡꯁꯦ ꯌꯥꯝ ꯑꯩꯈꯣꯏꯒꯤ ꯑꯩꯈꯣꯏꯒꯤ ꯄꯨꯟꯁꯤꯅꯦ ꯌꯥꯝ ꯍꯥꯡꯦ ꯌ ꯈꯔ ꯊꯗꯤ ꯅꯨꯄꯥꯒ ꯌꯨꯝ ꯑꯗꯨꯝꯀ ꯆꯠꯀꯅꯦꯕꯣ ꯄꯈꯗꯤ ꯆ ꯑꯩꯈꯣꯏꯅ ꯑꯩꯈꯣꯏꯅ ꯑꯗꯨꯝ ꯄꯥꯉ ꯂꯧꯕ ꯑꯗꯨꯗ ꯆꯕ꯭ꯔꯣ ꯍꯥꯏꯀ ꯌꯥꯕ꯭ꯔꯣ ꯑꯣꯏ ꯊ ꯎ ꯎ